ꯍꯂꯣ
ꯑꯣ ꯎꯝ ꯇ ꯭ꯔ
ꯇꯌꯦ
ꯉꯦꯁ ꯉꯦꯁꯥꯏꯗꯣ ꯑꯩ ꯐꯣꯟ ꯇꯔ ꯆꯁ ꯆ ꯍꯕ ꯍꯥꯏꯥꯏ ꯇꯔꯦ
ꯀꯃꯥꯏꯅ
ꯑꯩꯈꯣꯏ ꯉꯁꯤ ꯄꯨꯡ ꯇꯔꯥ ꯄꯨꯡ ꯇꯔꯥ ꯄꯨꯡ ꯇꯔꯥꯃꯥꯊꯣꯏ ꯑꯗꯨꯋꯥꯏꯗꯤ ꯃꯩ ꯂꯥꯛꯇꯕꯀꯣ ꯏ ꯐꯣꯟ ꯄꯥꯏꯔ ꯄꯥꯏꯔꯤꯀꯥꯟꯗꯗꯤ ꯃꯩ ꯂꯥꯛꯑꯒ ꯂꯩꯕꯅꯦꯕ ꯑꯩꯅ ꯐꯣꯟ ꯆꯥꯔꯖ ꯇꯧꯗꯕꯤ ꯑꯗꯨꯝ ꯄꯥꯏ ꯄꯥꯏꯔꯒ ꯂꯩꯕꯅꯤ ꯑꯗꯨ ꯍꯧꯖꯤꯛ ꯅꯪ ꯂꯥꯛꯑꯦ ꯀꯨꯏꯗ꯭ꯔꯤꯦ ꯆꯥꯡ ꯁꯥꯡꯅ ꯊꯣꯡꯉꯕ꯭ꯔꯣ
ꯑ ꯊꯣꯡꯗ꯭꯭ꯔꯔꯤ
ꯎ ꯀꯅꯅꯥꯀꯜꯕ꯭ꯔ ꯅꯣꯏꯅꯤꯅ ꯀꯅꯥꯒ ꯂꯩꯕꯅꯣꯅꯊꯟꯖ ꯂꯩꯔꯤꯔꯣ ꯐꯦꯃꯤꯂꯤ ꯑꯣꯏꯅ ꯂꯩ ꯑ
ꯑ
ꯐꯦ ꯂꯩ ꯭ꯔꯦꯟ ꯑꯣꯏꯗꯤ
ꯑꯔꯦꯗ ꯂꯩꯦ
ꯑꯁ ꯅꯨꯡꯉꯥꯏꯔꯦꯅꯦ
ꯎꯝ ꯅꯨꯡꯉꯥꯏꯌꯦꯦ ꯅꯨꯡꯉꯥꯏꯃꯟꯗꯅ ꯁꯤꯗꯧꯔꯦ ꯈꯟꯗꯦꯝ ꯈꯝꯗꯌꯦ
ꯑꯥꯎ ꯑꯕꯊ ꯑꯥꯎ ꯑꯥꯎꯕꯊ ꯋꯥꯦ
ꯍꯥꯎꯕꯁꯗꯗ
ꯀꯗꯧꯕꯒꯤ
ꯍꯥꯎꯕ ꯆꯥꯕ ꯌꯥꯗꯕꯒꯤ
ꯑꯣ ꯑꯗꯨꯗꯤ ꯅꯪ ꯑꯍꯥꯎꯕ ꯑꯍꯥꯎꯕꯒ ꯑꯩ ꯃꯅꯥ ꯃꯁꯤꯡ ꯑꯣꯅꯥ ꯁꯔꯣ ꯑꯗꯨꯗꯤ
ꯌꯥꯏꯅꯦ ꯍꯥ
ꯃ ꯅꯥꯒꯨꯝꯕ ꯌꯦ ꯌꯦꯟ ꯌꯦꯒꯨꯝꯕ
ꯑ ꯀꯩꯅꯣꯅꯤ ꯅꯪꯗꯣ ꯀꯩ ꯖꯥꯠꯅꯦꯕ ꯀꯥꯎꯔꯦ
ꯔꯣꯡꯃꯥꯏꯩ ꯀꯕꯨ ꯀꯕꯨꯏꯒꯤꯗꯤꯟ ꯇꯝꯄꯥꯛ ꯅꯣꯡꯃꯩꯅꯦ ꯑꯩꯈꯣꯏꯗꯩ ꯀꯄꯤ ꯍꯥꯏꯗꯤ ꯍꯥꯏꯅꯤꯡꯗꯦ ꯇꯕꯨꯣꯏꯗꯤ ꯇꯤꯍ ꯇꯝꯄꯥꯛꯇ ꯂꯩꯔꯤꯕ ꯇꯤꯍꯥꯔ ꯁꯤꯁꯤꯡꯗ ꯃꯣꯏꯅ ꯀꯕꯨꯏ ꯍꯥꯏꯕꯅꯦ ꯈ꯭ꯋꯥꯣꯏꯗꯤ ꯔꯣꯡꯃꯩꯅꯤ
ꯃꯅꯥꯗꯕ꯭ꯔꯥ
ꯃꯅꯥꯑ ꯑꯃꯇꯪꯅꯦ
ꯑꯗꯨꯒ ꯀꯔꯤ
ꯅꯟ ꯕꯇꯤꯤꯁ ꯂ ꯑꯣꯀꯦ ꯊꯂꯅꯤꯡꯣ
ꯑꯩꯕ ꯇꯤꯁꯨ ꯑꯣꯏꯑꯦ ꯀꯦꯊꯂꯤꯛꯁꯨ ꯑꯣꯏꯑ ꯑꯅꯤꯃꯛ ꯑꯣꯏꯑꯦ
ꯑꯗꯨꯗꯤ ꯄ꯭ꯔꯦꯁ ꯦꯇꯔꯤꯟ ꯑꯣꯏꯔꯝꯃꯅꯤ
ꯀꯥ ꯎꯝ ꯍꯥꯏꯔ ꯑꯗꯨꯝ ꯁꯦꯡꯩꯅ ꯁꯦꯕꯥꯠꯂꯣꯑꯣ
ꯀꯩꯕꯥ
ꯀꯔꯝꯕ ꯗꯤꯅꯣꯃꯤꯅꯦꯁꯟꯅꯣ ꯑꯝꯇ ꯍꯥꯏꯕꯤꯌꯨꯅꯦ
ꯇꯤꯁꯅꯦ ꯇꯤꯁ
ꯅꯣꯏ ꯄꯂ ꯄꯥꯔꯀꯤꯡꯗꯣ ꯀꯔꯝꯕꯗ ꯀꯔꯝ ꯀꯔꯥꯏꯋꯥꯏꯗ ꯑꯣꯏꯕ꯭ꯔꯥ ꯁꯦ ꯀꯪꯂꯥ ꯃꯃꯥꯡꯗ ꯑꯣꯏꯕ꯭ꯔꯥ
ꯅꯠꯇꯦ ꯑꯁꯤ ꯀꯩꯅꯣꯒꯤ ꯑ ꯀꯪꯂꯥ ꯃꯃꯥꯡꯗꯁꯨ ꯑꯃ ꯑꯦ ꯀꯪꯂꯥ ꯃꯃꯥꯡꯗꯁꯨ ꯂꯩ ꯅꯤꯅꯦ ꯎꯝ ꯆꯨꯝꯃꯦ ꯑꯩꯅ ꯀꯔꯤꯦꯛ ꯆꯨꯈꯤꯗꯧꯔꯦ ꯑꯩ ꯂꯥꯏꯟ ꯀꯩꯅꯣ ꯇꯧꯕꯒꯤ ꯂꯥꯏꯟ ꯊꯠꯇꯕ ꯀꯤꯕꯒꯤ
ꯁ ꯉ ꯁꯤ ꯈꯔ ꯄꯥꯏꯕꯒꯤꯅꯦ ꯍꯥꯏꯌꯦ
ꯍꯩ ꯌꯥꯝ ꯇꯥꯅꯤꯡꯗꯤꯌꯦ ꯍ
ꯎꯝ ꯎꯝꯋꯨꯝ ꯅꯪ ꯎꯝ ꯌꯨ ꯊꯛ ꯄꯥꯏ ꯍꯩꯕꯔꯥ
ꯑꯦ ꯑꯗꯨꯕꯨ ꯀꯃꯥꯏꯅ ꯍꯩ ꯇꯤꯗ
ꯅꯨꯄꯤ ꯈꯔꯗꯤ ꯄꯥꯏꯕꯁꯨ ꯂꯩꯌꯦꯅ
ꯍꯩꯇꯦꯌꯦ ꯑꯩꯗꯤ ꯍ
ꯎꯝ ꯍꯩꯅꯤꯗ ꯑꯗꯨꯝ ꯄꯥꯏꯗꯕꯩꯅꯤꯗ ꯅꯪꯅ ꯎꯝ ꯎꯝ ꯍꯩꯅꯤꯗ ꯇꯤꯟ ꯀꯩꯅꯣ ꯇꯧꯅꯤꯡꯉꯥꯏ ꯄꯥꯏꯔꯒ ꯉꯥꯎꯔꯒ ꯂꯝꯕꯤ ꯁꯣꯔꯣꯛꯇ ꯆꯠꯂ ꯂꯩꯕꯗꯨ ꯐꯖꯕꯔꯅꯦ ꯇꯣꯏꯟꯇꯤꯅꯥꯏꯟ ꯁꯨ ꯁꯨꯔꯦ ꯑꯩꯗꯤ
ꯑꯦ ꯏꯕꯅꯤ ꯏꯕꯅꯤ ꯃꯅꯩꯌꯦ ꯑꯗꯨꯗꯤ ꯑꯗꯨ ꯆꯤꯟꯆꯤꯅꯥꯏꯟ ꯑꯩꯅ ꯈꯪꯗꯦ ꯃꯅꯔꯝ
ꯇꯪ ꯑꯍꯥ ꯍꯥ ꯇꯪ ꯊꯥꯗꯅ ꯅꯪꯅ ꯈꯔ ꯑꯍꯜ ꯑꯣꯏꯕ
ꯑꯩꯅ ꯊꯥꯗ ꯈꯖꯤꯛꯇꯪ ꯍꯜꯂꯦ
ꯑꯦ ꯅꯠꯇꯦ ꯑꯣ ꯎꯝ ꯊꯥ ꯗ ꯅꯪꯅ ꯈꯔ ꯑꯍꯟ ꯑꯣꯏꯕ
ꯀꯩꯅꯣ ꯅꯠ ꯅꯠꯇꯦ ꯅꯠꯇꯦ ꯃꯣꯖꯥ ꯑꯣꯏꯗꯣꯏꯅꯤ ꯑꯥ
ꯅꯪꯗꯣ ꯅꯥꯏꯟꯇꯤꯟ ꯀꯥꯌꯥꯗ ꯄꯣꯛꯄ꯭ꯔꯥ ꯑꯗꯨꯗꯤ
ꯑꯩꯗꯥ
ꯅꯥꯏꯟꯇꯤꯟ ꯅꯥꯏꯟꯇꯤ ꯁꯤꯛꯁꯇ
ꯑꯥ
ꯎꯝ ꯍꯨꯡ ꯍꯥꯏꯖꯤꯔ ꯍꯥꯌꯅꯤ ꯑꯩꯠꯇꯇꯤꯟ ꯅꯥꯏꯟꯇꯤ ꯁꯤꯛꯁꯇ ꯄꯣꯛꯄ꯭ꯔꯥꯅꯪ
ꯎꯝ
ꯅꯥꯏꯟꯇꯤꯟ ꯅꯥꯏꯟꯇꯤ ꯁꯤꯛꯁꯀꯤ ꯁꯦꯞꯇꯦꯝꯕꯔꯗ
ꯎꯝ ꯀꯩꯗꯧꯔꯤꯅꯣ ꯀꯩꯗꯧꯔꯤꯅꯣꯕ
꯭ꯔꯦꯄꯔ ꯄꯥꯎꯕ꯭ꯔꯥ ꯆꯄꯥ ꯀꯧꯕ꯭ꯔꯥ ꯅꯪꯒꯤ ꯃꯤꯡꯗꯣ
ꯑ ꯅꯪ ꯀꯃꯥꯏ ꯈꯥꯡꯉꯤꯅꯣ
ꯅꯪꯒꯤ ꯃꯤꯡ ꯊꯂꯛꯏꯁꯤꯗꯤ
ꯄꯔ ꯄ ꯀꯃꯥꯏ ꯊꯣꯛꯂꯦ
ꯄ꯭ꯔꯄꯥ ꯏꯤꯕ꯭ꯔꯝ ꯑꯩꯅ ꯅꯪꯃꯤꯡ ꯀꯧꯕꯗ ꯆꯨꯝꯕ꯭ꯔꯥ ꯇ꯭ꯋꯤꯟꯗꯣ
ꯑꯩ ꯌꯥꯝ ꯅꯣꯛꯅꯤꯡꯉꯦ ꯀꯃꯥꯏꯅ ꯇꯧꯅꯤ ꯑꯩ ꯅꯣꯛꯄ ꯌꯥꯕ ꯖꯠꯂꯥ
ꯅꯛꯄ ꯌꯥꯗꯦ ꯐꯥꯏꯟ ꯂꯧꯒꯅꯤꯅꯣ ꯑꯗꯨꯗꯤ
ꯌꯥꯗꯕ꯭ꯔꯥ ꯁꯦꯝꯕꯒꯤꯦ
ꯅꯪ ꯅꯣꯛꯑꯗꯤ ꯅꯪꯕꯨ ꯐꯥꯏ ꯑꯩꯅ ꯂꯧꯒꯅꯤ ꯂꯨꯄꯥ ꯇꯔꯥ ꯑꯃꯔꯥ ꯅꯣꯛꯄ ꯀꯥꯟꯗ
ꯑꯦ
ꯎ
ꯑ ꯍꯥꯏꯗꯤ ꯅꯣꯛ ꯇꯔꯥꯔꯛꯅꯣꯗꯤ ꯑꯩꯂꯨ ꯄ ꯆꯥ ꯑꯃ ꯇꯥꯔꯅꯤꯁꯤꯄꯦꯗ ꯀꯥꯄꯤꯤ
ꯑꯗꯨ ꯅꯪꯁꯨ ꯂꯧꯕ ꯇꯥꯔꯦꯅ
ꯑꯗꯤꯡ ꯌꯦꯇꯟꯅ ꯎ ꯎ
ꯎꯝ ꯀꯩꯗꯧꯔꯤꯕ
ꯅꯣꯛꯄꯒꯤ ꯅꯪꯗꯤ ꯍꯥꯏꯗꯦꯅ
ꯑꯩꯗꯤ ꯅꯣꯛꯄ ꯌꯥꯕꯖꯥꯠꯂꯀꯣ ꯍꯥꯏꯕ ꯑꯩꯗꯤ ꯈꯪ ꯈꯪꯅꯕꯅꯤꯅ
ꯄꯩ ꯌꯥꯏ ꯑ ꯅꯪ ꯃꯤꯗ ꯄꯔꯄꯥ ꯀꯧꯕ ꯄꯔꯄꯥ ꯀꯧꯕ꯭ꯔꯥ ꯀꯃꯥꯏꯅ ꯀꯧꯕ꯭ꯔꯥ
ꯀꯩꯅꯤꯗꯨꯗꯤꯌꯦ
ꯏꯕ꯭ꯔꯝꯅ ꯅꯪꯒꯤ
ꯑꯥ
ꯎꯝ ꯊꯤꯡꯕ꯭ꯔꯥꯝ ꯀꯧꯕ꯭ꯔꯥꯤꯟ ꯊꯤꯟ ꯕ꯭ꯔꯝ
ꯊꯤꯝ ꯗꯝ ꯊꯤꯝ ꯎꯝ ꯊꯤꯝ
ꯎꯝ ꯊꯨꯝ
ꯑꯥ
ꯅꯪ
ꯀꯩꯗꯕꯕ
ꯅꯪꯒꯤ ꯃꯤꯗꯣ ꯅꯨꯄꯥꯒꯤꯅꯤ ꯃꯤꯡ ꯃꯥꯜꯂꯦ ꯍꯥꯏꯕ ꯎꯝ
ꯐꯔꯕꯅꯦ
ꯅꯣꯏꯥꯏ ꯂꯥꯏ ꯆꯩꯊꯦꯒꯤ ꯃꯤꯡꯗꯣ ꯂꯥꯁꯇ ꯅꯨꯄꯤꯁꯦ ꯀꯃꯥꯏ ꯍꯥꯞꯅꯕ꯭ꯔꯥ
ꯑꯗꯨꯝ ꯍꯥꯞꯇꯦꯅ
ꯇꯥꯡꯈꯨꯜꯒꯤꯅ ꯀꯩꯅꯣ ꯍꯥꯞꯄꯤꯟꯅ ꯇꯅꯇ
ꯀꯔꯤꯌꯥꯄꯥ
ꯍ ꯌꯥꯔꯣꯏꯒꯦ
ꯎꯝ
ꯍꯥꯏ ꯑꯔꯣꯏꯒꯦ
ꯀꯩ ꯀꯅꯣ ꯑꯁ ꯅꯪꯗꯤ ꯋꯥ ꯌꯥꯝ ꯂꯣꯠꯂꯒ ꯉꯥꯡꯉꯤꯅ
ꯍꯥꯥ
ꯅꯪꯗꯤ ꯋꯥ ꯌꯥꯝ ꯂꯣꯜꯂꯦ ꯍꯥꯏꯕ ꯆꯠꯂꯦꯕ
ꯑꯁ ꯂꯣꯠꯇꯦ ꯀꯩꯀꯩ ꯂꯣꯠꯄ꯭ꯔꯅꯦ ꯑꯩ ꯁꯨꯝ ꯂꯣꯂꯠꯇꯕꯤꯗ ꯍꯥꯏꯗꯣꯛꯑꯒ
ꯑꯥ
ꯅꯣꯏ ꯏꯃꯨꯡꯗꯤ ꯃꯤ ꯀꯌꯥꯔꯣ
ꯑꯍꯨꯝ
ꯑꯣꯣꯡꯈ ꯇ
ꯍꯝ
ꯑ ꯑꯃꯃꯨꯀ ꯄ ꯍꯥꯏ ꯑꯣ ꯇꯅꯤ ꯀꯩꯗꯔ
ꯅꯣꯏꯗꯌꯦ
ꯑꯩꯈꯣꯏꯗꯤ ꯀꯨꯟ ꯃꯉꯥ ꯀꯨꯟ ꯃꯉꯥ ꯁꯨꯅꯤꯡꯉꯥꯏ ꯀꯨꯟ ꯋꯥꯠꯂꯦ
ꯀꯔꯤ ꯀꯨꯟ ꯃꯉꯥ ꯁꯨꯅꯉꯥꯏꯒꯤꯦ ꯑꯃ ꯀꯨꯟ ꯋꯥꯜꯂꯦ
ꯑꯥ ꯑꯉꯥꯡ ꯀꯨꯟ ꯃꯉꯥ ꯁꯨꯅꯤꯉꯥ ꯑꯉꯥꯡ ꯀꯨꯟ ꯋꯥꯜꯂꯦ ꯍꯥꯏꯕ ꯑꯗꯨꯗꯤ ꯀꯌꯥ ꯑꯣꯏꯔ ꯑꯗꯨꯗꯤ ꯀꯌꯥ ꯑꯣꯏꯔꯅꯤ
ꯅꯨꯄꯤ ꯀꯌꯥ ꯅꯨꯄꯥ ꯀꯌꯥ ꯅꯪꯅ ꯀꯌꯥ ꯁꯨꯕ
ꯑ
ꯍꯥ
ꯍꯥꯏꯕ꯭ꯔꯥ ꯑꯩꯅ ꯀꯩꯅꯣ ꯃꯌꯥꯏꯗ
ꯁꯀꯦꯟ
ꯃꯌꯥꯏꯗ ꯅꯠꯇꯦ ꯑꯩ ꯏꯌꯥꯝꯕ ꯂꯩꯑꯦ ꯑꯩꯒꯤ ꯕ꯭ꯔꯗꯔ ꯑꯃ ꯂꯩꯌꯦꯦ ꯑꯩꯒꯤ ꯁꯤꯁꯇꯔ ꯑꯃ ꯂꯩꯌꯦ ꯑꯩꯒꯤ ꯌꯪꯒꯔ ꯕ꯭ꯔꯗꯔ ꯑꯃ ꯂꯩꯑ ꯌꯦꯪꯒꯔ ꯁꯤꯁꯇꯔ ꯑꯃ ꯂꯩꯑ ꯅꯪꯗꯤ ꯑꯍꯜꯂꯣꯑꯣ
ꯑꯩꯅ ꯑꯩꯁꯨ ꯃꯤꯗꯜ ꯑꯩꯅ
ꯑꯣ ꯏ ꯌꯥꯕꯣ ꯂꯩꯦ
ꯏꯌꯥꯝꯕꯥꯟ ꯅ ꯑꯍꯥꯟꯕ ꯃꯊꯪꯗ ꯑꯩ ꯑꯗꯨꯒ ꯏꯅꯥꯎꯅꯨꯄꯤ ꯅꯨꯄꯤ
ꯑꯁ ꯅꯣꯏꯇ ꯉꯔꯥꯡ ꯌꯥꯝ ꯄꯣꯛꯇꯦꯗ ꯀꯔꯤꯒꯤꯔꯥ
ꯈꯪꯗꯦꯅꯦ ꯑꯩꯈꯣꯏꯒꯤ ꯏꯃꯥꯗ ꯐꯣꯟ ꯇꯧꯔꯒ ꯍꯪꯗ꯭ꯔꯗꯤ ꯇꯤ ꯌꯥꯔꯣꯏꯅꯦ
ꯎꯝ ꯍꯪꯉꯣ ꯈꯔꯒ
ꯆꯥꯖꯅꯤꯡꯉ
ꯁꯅꯤꯡꯕꯅꯦꯍꯦ ꯅꯪ ꯅꯪ ꯑꯌꯥꯝꯕꯗꯣ ꯗꯣꯛꯇꯔ ꯑꯣꯏꯔꯣ ꯅꯪꯅ ꯀꯩꯅꯣ ꯑꯥꯏ ꯑꯦꯁ ꯑꯣꯐꯤꯁ ꯅꯪꯅ
ꯑꯣꯏꯕ ꯉꯝꯃꯣꯏꯗꯕꯒꯤ ꯈꯔ ꯈꯛꯇ ꯄꯣꯛꯄꯅꯤꯅꯦ
ꯅꯪ ꯅꯅꯥꯎ ꯅꯨꯄꯤꯗꯨꯅ ꯏꯟꯖꯤꯅꯤꯌꯥꯔ ꯑꯣꯏꯔꯣ ꯐꯨꯠꯕꯣꯂꯔꯒꯤ ꯁꯦꯂꯖꯤꯦꯟꯒꯤ ꯑꯗꯨꯒ ꯑꯣꯐꯤꯁꯥꯔ ꯑꯣꯐꯤꯁꯥꯔ ꯑꯣꯏꯅꯤꯡꯉꯥꯏ ꯄꯣꯂꯤꯇꯤꯁꯤꯌꯥꯟꯒꯤ ꯃꯤ ꯂꯩꯇꯗꯅꯦ ꯈꯥꯏꯗꯣꯛꯑꯗꯤ ꯑ ꯑꯉꯥꯡ ꯌꯥꯝ ꯋꯥꯠꯂꯤ ꯃꯉꯥꯃꯨꯛ ꯄꯣꯛ ꯍꯥꯏ
ꯂꯈꯣ ꯇꯦꯟ ꯃꯤꯅꯤꯠꯁ ꯍꯦꯟꯃ ꯌꯥꯗꯕꯣ ꯑꯃꯨꯛꯀ ꯇꯧꯔꯛꯀꯦꯀꯣ ꯀ ꯇꯥꯕ꯭ꯔꯣ ꯍꯜꯂꯣ